ꯍꯂꯣ ꯍꯣ ꯕ꯭ꯔꯣ ꯅꯨꯡꯉꯥꯏꯔꯤ ꯍꯣ ꯕ꯭ꯔꯣ ꯅꯨꯡꯉꯥꯏꯔꯤꯕ꯭ꯔꯣ
ꯅꯨꯡꯉꯥꯏꯔꯤ ꯅꯨꯡꯉꯥꯏꯔꯤ ꯅꯪꯗꯤ ꯀꯃꯥꯏꯅ ꯇꯧꯒꯦ
ꯑꯩꯁꯨ ꯑꯗꯨꯝ ꯅꯨꯡꯉꯥꯏꯔꯤꯕ꯭ꯔꯣ ꯁꯨꯝ ꯀꯨꯏꯔꯦ ꯍꯥꯏꯇꯥꯔꯦ ꯃꯌꯥꯝꯁꯦ ꯑꯃꯃꯨ ꯑꯃꯃꯛ ꯎꯟꯅꯅꯕꯅꯤꯅ ꯕ꯭ꯔꯣ ꯍꯩꯒꯁꯦ ꯎꯟꯅꯅꯕ
ꯎꯝ ꯑꯗꯨꯝ ꯇꯧꯕ ꯇꯥꯕꯅꯤꯅꯦ ꯍꯣꯏ
ꯃꯥꯅꯤ ꯃꯥꯅꯤ ꯁꯨꯝ ꯇꯞꯅ ꯇꯞꯅ ꯂꯥꯞꯅꯔꯛꯑꯦ ꯍꯥꯏꯇꯥꯔꯦ ꯃꯦꯝꯕꯔ ꯃꯁꯤꯡ ꯁꯨꯝ ꯌꯥꯝꯈꯠꯂꯛꯑꯕꯅꯤꯅ
ꯍꯣꯏ ꯃꯤ ꯃꯁꯤꯡꯁꯦ ꯌꯥꯝꯈꯠꯂꯛꯕꯅꯤꯅꯀꯣ
ꯑꯥ
ꯑꯗꯨꯝ ꯎꯅꯕꯁꯦ ꯋꯥꯔꯤꯕ ꯎꯝ ꯃꯤ ꯌꯥꯝꯂꯕꯗ ꯑꯗꯨꯝ ꯑꯗꯨꯝ ꯎꯗꯤ ꯎꯑ ꯑꯗꯨꯕꯨ ꯊꯦꯡ ꯊꯦꯡꯕꯗꯣ ꯋꯥꯕ
ꯃꯥꯅꯦ ꯃꯥꯅꯦ
ꯍꯥꯏꯕꯗꯤ ꯃꯤ ꯌꯥꯝ ꯆꯤꯜꯂꯀꯥꯟꯗ ꯕꯖꯥꯔꯗꯒꯨꯝꯕꯅꯦꯕ ꯁꯣꯔꯣꯛ ꯃꯄꯥꯟꯗꯗꯤ ꯎꯕ ꯑꯗꯨ ꯊꯦꯡꯕꯗꯤ ꯉꯝꯗꯕ ꯑꯗꯨꯒꯨꯝꯕꯅꯦꯕ
ꯆ ꯆꯧꯕꯤꯁ ꯆꯨꯝꯃꯦ ꯆꯨꯝꯃꯦ ꯃꯤ ꯃꯤ ꯃꯤ ꯆꯤꯟꯕ ꯁꯨꯝ ꯍꯦꯟꯒꯠꯂꯛꯇꯣꯏꯅꯦ ꯑꯗꯨꯨꯝꯕꯗꯤ
ꯎꯝ ꯆꯠꯐꯝꯒ ꯂꯩꯇ꯭ꯔꯦꯅꯦ
ꯈꯒꯦ ꯈꯒꯦ ꯕ꯭ꯔꯣꯒꯤꯁꯦ ꯑꯦꯗ꯭ꯔꯦꯁ ꯆꯦꯟ ꯇꯧꯋ
ꯆꯠꯐꯝꯒ ꯂꯩꯇ꯭ꯔꯦ ꯌꯥꯗ꯭ꯔꯦ
ꯕ꯭ꯔꯣꯁꯨ ꯈꯔ ꯈꯔ ꯅꯨꯡꯉꯥꯏꯕ ꯊꯦꯡꯅꯔꯒꯗꯧ ꯃꯥꯜꯜꯂꯤꯦ ꯑꯗꯨꯅ ꯑꯗꯨꯝ ꯄꯨꯊꯔꯝꯒꯗꯧ ꯃꯥꯂ
ꯑꯣ ꯍꯣꯏ ꯑꯗꯨꯝ ꯅꯨꯡꯉꯥꯏꯗ ꯎꯝ
ꯃꯤ ꯕꯖꯥꯔꯗ ꯃꯤ ꯆꯤꯟꯕ ꯋꯥꯔꯤ ꯇꯧꯔ ꯁꯥꯔꯒ ꯀꯩꯅꯣ ꯌꯥꯝꯅ ꯅꯣꯛꯅꯤꯡꯕ ꯑꯃ ꯊꯦꯡꯅꯩꯅꯦ ꯅꯤꯡꯁꯤꯡꯂꯛꯏꯅꯦ
ꯀꯩ ꯍꯥꯏꯔꯦ
ꯀꯩꯅꯣ ꯀꯩꯅꯣ ꯀꯩꯅꯣ ꯕꯖꯥꯔꯗ ꯃꯤ ꯈꯔ ꯈꯠꯅꯕꯗꯣ ꯍꯥꯏꯕꯗꯤ ꯅꯪ ꯇꯞꯅ ꯆꯠꯂꯦ ꯍꯥꯏꯕꯒꯤ ꯑꯃ ꯂꯩꯗꯅ
ꯑꯥ
ꯔꯤꯜ ꯚꯤꯗꯤꯑꯣꯗ ꯌꯨꯇꯨꯕꯇ ꯑꯃ ꯎꯑ
ꯑꯥ
ꯇꯞ ꯊꯨꯅ ꯆꯠꯂꯤꯁꯤꯗꯤ ꯁꯤ ꯆꯠꯂꯤꯁꯤꯗꯤ ꯍꯥꯏꯅ ꯀꯩꯗꯧꯕ ꯈꯠꯅꯕꯗꯣ
ꯆꯠꯂꯣ ꯆꯠꯂꯣꯅ ꯕꯖꯥꯔꯗ ꯃꯤ ꯑꯃꯅ ꯍꯥꯏꯔꯛꯄ
ꯑ
ꯁꯤ ꯆꯠꯂꯤꯁꯤꯗꯤ ꯍꯥꯏꯔ ꯑꯃꯗꯤ ꯑꯃꯁꯨ ꯈꯨꯝꯂꯛꯄ
ꯑꯥ
ꯑꯗꯨꯗꯤ ꯇꯞꯅ ꯆꯠꯄ ꯌꯥꯗꯦ ꯊꯨꯅ ꯆꯠꯂꯨ
ꯑꯃ ꯌꯥꯎꯕꯅꯦ ꯅꯪ ꯎꯗꯕ꯭ꯔ ꯑꯗꯨꯗꯣ
ꯑꯗꯨ ꯎꯗ꯭ꯔꯤꯕ꯭ꯔꯣ ꯕ꯭ꯔꯣꯅ ꯍꯥꯏꯁꯦ ꯎꯒꯦ
ꯑꯣ ꯌꯥꯝ ꯅꯣꯛꯅꯤꯡꯕ ꯑꯃ ꯌꯥꯎꯕꯅꯦ
ꯕꯁꯨ ꯒ꯭ꯔꯨꯞ ꯇꯧꯕ ꯑꯃ ꯂꯥꯛꯑꯦ ꯑꯃꯁꯨꯏ ꯑꯃ ꯌꯥꯅꯤꯅ ꯇꯧꯕ ꯑꯃ ꯌꯥꯎꯕ
ꯑꯥ ꯑꯥ ꯑꯥ ꯍꯣꯏ ꯍꯣꯏ ꯊꯦꯡꯅꯑꯌꯦ ꯑꯗꯨꯁꯨ
ꯑꯗꯨꯝꯗꯤ ꯍꯦꯟꯒꯦ ꯌꯥꯝꯕꯁꯦ ꯁꯨ ꯌꯥꯝꯕꯅꯤꯅꯁꯨ ꯎ ꯂꯣꯏꯅꯃꯛ ꯌꯦꯡꯗ꯭ꯔꯦꯕ ꯈꯔ ꯈꯜꯂ ꯌꯦꯡꯕꯅꯤꯅꯅꯦ
ꯎꯝ
ꯂꯣꯏꯃꯛꯁꯨ ꯅꯤꯡꯁꯤꯡꯕ ꯉꯝꯗ꯭ꯔꯦ ꯕ꯭ꯔꯣꯗꯤ ꯀꯩ ꯃꯊꯦꯜꯅꯨꯔꯒꯦ ꯉꯁꯤꯗꯤ
ꯉꯁꯤꯁꯦ ꯀꯩꯅꯣ ꯍꯋꯥꯏ ꯑꯁꯥꯡꯕꯤꯗꯨꯒ ꯑꯂꯨꯒ ꯉꯥ ꯑꯌꯥꯏꯕ ꯇꯧꯔꯒ ꯆꯥꯏ
ꯑꯣ ꯕ꯭ꯔꯣꯟꯁꯦ ꯀꯩꯅꯣꯔꯣ ꯗꯥꯏꯇꯤꯡ ꯑꯣꯏꯗꯣꯏꯔꯣ ꯑꯗꯨꯝ
ꯑꯗꯨꯝ ꯗꯥꯏꯇꯤꯡ ꯍꯥꯏꯁꯦ ꯌꯥꯝꯅꯗꯤ ꯏꯁꯇ꯭ꯔꯤꯛ ꯑꯣꯏꯗꯦꯗ ꯑꯩꯒꯤꯗꯤ
ꯑꯣ ꯑꯗꯨꯝ
ꯍꯧꯖꯤꯛ ꯑꯩ ꯂꯩꯔꯤꯁꯦ ꯑꯩ ꯕꫪꯀꯤꯡ ꯏꯁ꯭ꯇꯦꯁꯅꯤꯅꯀꯣ
ꯑꯥ
ꯑꯗꯨꯝ ꯁꯥꯏꯖ ꯋꯦꯠꯁꯨ ꯑꯗꯨꯝ ꯆꯥꯎꯊꯣꯛꯀꯦꯅ ꯑꯗꯨꯝ ꯂꯩꯔꯤꯕ
ꯑꯥ
ꯇꯨꯒꯤ ꯌꯥꯝ ꯏꯁꯇ꯭ꯔꯤꯛ ꯑꯣꯏꯗꯦꯗ ꯀꯇꯤꯡꯃꯠ ꯇꯝꯗꯅ ꯑꯗꯨꯝ ꯗꯥꯏꯠ ꯐꯖꯅ ꯃꯦꯟꯇꯦꯟ ꯇꯧꯒꯗꯧꯕ
ꯑꯥ ꯑꯣ
ꯑꯗꯨꯅ ꯊꯣꯏꯗꯣꯛꯄ ꯑꯀꯥꯏꯕ ꯂꯩꯇ꯭ꯔꯤꯕꯀꯣ ꯍꯧꯖꯤꯛꯐꯥꯎ ꯍꯧꯖꯤꯛꯀꯤ ꯏꯁ꯭ꯇꯦꯠꯁꯤꯗꯗꯤ ꯅꯠꯇ꯭ꯔ
ꯎꯝ ꯎꯝ ꯑꯗꯨꯝ ꯑꯗꯨꯝ ꯆꯥꯔꯤ ꯍꯥꯏꯇꯥꯔꯦ
ꯑꯣ ꯆꯥꯕ ꯌꯥꯕꯒꯩ ꯑꯗꯨꯝ
ꯎꯝ ꯎꯝ ꯊꯥꯎꯒꯨꯝꯕ ꯖꯪꯐꯨꯠ ꯒꯨꯝꯕꯗꯤ ꯑꯗꯨꯝ ꯆꯥꯗ꯭ꯔꯦ
ꯑꯥ
ꯆꯥꯛꯁꯨ ꯑꯗꯨꯝ ꯆꯥꯔꯤ
ꯑꯣ ꯀꯁꯨ ꯌꯥꯝ ꯀꯟꯅ ꯑꯍꯣꯡꯕ ꯂꯩ ꯊ ꯂꯩꯍꯟꯗ꯭ꯔꯤꯕ ꯍꯧꯖꯤꯛꯐꯥꯎꯒꯤꯗꯤ ꯕ꯭ꯔꯣꯗꯤ ꯗꯨꯝ ꯖꯤꯝ ꯗꯨꯝ ꯆꯠꯂꯤ
ꯍꯣꯏ ꯖꯤꯝ ꯑꯅꯛꯄꯗ ꯑꯗꯨꯝ ꯆꯠꯂꯦ ꯁꯤꯗ
ꯑꯥ
ꯅꯪꯗꯤ ꯑꯗꯨꯝ ꯊꯕꯛ ꯊꯕꯛ ꯆꯠꯂꯦ ꯍꯥꯏꯕꯅꯤꯀꯣ ꯅꯪ ꯅꯪꯗꯣ
ꯑꯥ ꯍꯧꯖꯤꯛ ꯑꯗꯨꯨꯝ ꯆꯠꯂꯤꯕ꯭ꯔꯣ ꯑꯗꯨꯝ ꯊꯕꯛ ꯂꯦꯞ ꯃꯤ ꯊꯕꯛ ꯇꯧꯕꯅꯤꯅꯅꯦꯀꯣ ꯑꯗꯨꯝ ꯆꯠꯂꯤ ꯍꯥꯏꯇꯥꯔꯦ ꯭ꯕꯔꯣ ꯅꯨꯡꯕꯨ ꯅꯨꯡꯁꯤꯗ ꯕ꯭ꯔꯣ ꯕ꯭ꯔꯣ ꯍꯣꯏꯒ ꯑꯍꯥꯟꯕꯨ ꯋꯥꯔꯤ ꯁꯥꯈꯤꯕ ꯃꯇꯝꯗꯣ ꯅꯨꯡꯕꯨ ꯅꯨꯡꯁꯤꯗ ꯀꯨꯏꯔꯦꯅꯦ
ꯎꯝ ꯀꯨꯏꯔꯦ ꯀꯨꯏꯔꯕ ꯃꯇꯨꯡꯗ ꯉꯁꯤ ꯑꯃꯨꯛ ꯊꯦꯡꯅꯩꯌꯦ ꯅꯨꯃꯤꯗꯥꯡ ꯑꯗꯨꯁꯨ ꯅꯨꯃꯤꯗꯥꯡ ꯅꯨꯃꯤꯗꯥꯡꯁꯤꯗ
ꯅꯨꯡꯊꯗꯥꯂꯛꯁꯤꯗ ꯃꯇꯝ ꯑꯃꯗꯅ ꯅꯨꯡꯊꯤꯟꯗ ꯊꯦꯡꯅꯔꯝꯕꯅꯤ
ꯎꯝ ꯀꯃꯥꯏ ꯇꯧꯔꯒꯦ ꯅꯪ ꯍꯧꯖꯤꯛ ꯅꯨꯄꯤ ꯃꯌꯥꯝꯁꯨ ꯐꯥꯎꯅꯔꯝꯕꯅꯤꯅ ꯑꯗꯨ ꯑꯗꯨꯝ ꯅꯨꯡ ꯑ ꯑꯃꯗꯤ ꯇ꯭ꯔꯥꯏ ꯇꯧꯔꯣꯍꯦ
ꯕ꯭ꯔꯣꯅ ꯈꯔ ꯀꯩꯅꯣꯗꯤ ꯌꯥꯎꯔꯦ ꯑ ꯑꯗꯨꯝꯕꯃ ꯂꯩꯇ꯭ꯔꯒꯁꯨ ꯑꯗꯨꯝ ꯔꯤꯒꯨꯂꫪ ꯑꯣꯏꯅ ꯋꯥꯔꯤ ꯁꯥꯟꯅꯕꯀꯣ
ꯎꯝ ꯎꯝ
ꯈꯔ ꯑꯃꯗꯤ ꯌꯥꯎꯋꯦ ꯑꯗꯨꯒ ꯑꯩꯈꯣꯏꯗꯒꯤ ꯌꯥꯝꯅ ꯑꯦꯜꯗꯔ ꯑꯣꯏꯕꯗꯨꯗꯤ ꯑꯩꯁꯨ ꯋꯥꯔꯤ ꯁꯥꯕ ꯇꯜꯂꯤ ꯑꯗꯨꯒ ꯑꯩꯈꯣꯏꯒ ꯈꯔ ꯅꯤꯌꯔ ꯑꯣꯏꯕ ꯀ꯭ꯂꯣꯁ ꯆꯍꯤ ꯀ꯭ꯂꯣꯁ ꯑꯣꯏꯕꯗꯨꯗꯤ ꯑꯗꯨꯝ ꯁꯥꯟꯅꯩꯌꯦ
ꯎꯝ
ꯑꯌꯥꯝꯕꯅ ꯃꯣꯏꯒ ꯑꯣꯏꯅ ꯁꯥꯟꯅꯔꯦꯗ ꯍꯧꯖꯤꯛꯀꯥꯟꯁꯤꯗ ꯕ꯭ꯔꯣ ꯍꯣꯏꯒꯁꯦ ꯑꯃꯨꯛ ꯑꯃꯨꯛ ꯅꯤꯡꯁꯤꯡꯂꯛꯏꯁꯦ ꯀꯥꯎꯈꯤꯗꯧꯔꯦꯅ
ꯑꯗꯨꯝ ꯅꯪꯒꯤꯗꯤ ꯑꯗꯨꯝ ꯃꯤꯡꯗꯁꯨ ꯁꯦꯞ ꯇꯧꯔ ꯂꯩꯕꯅꯤꯗ
ꯑꯥ
ꯑꯗꯨꯅ ꯃꯤꯅꯁꯨ ꯅꯨꯄꯤ ꯈꯔꯅ ꯀꯩꯅꯣ ꯇꯧꯁꯦ ꯍꯥꯏꯔꯛꯄꯗꯨꯗ ꯑꯩꯁꯨ ꯑꯦ ꯑꯗꯨꯗꯤ ꯅꯨꯡꯉꯥꯏꯇ꯭ꯔꯦ ꯍꯥꯏꯅ ꯑꯗꯨꯝ ꯇꯧꯕꯩ ꯋꯥꯅꯤ
ꯑ ꯕ꯭ꯔꯣꯗꯤ ꯉꯁꯤ ꯀꯩꯅꯣ ꯇꯧꯔꯣꯏꯗ꯭ꯔꯣ ꯋꯥꯔꯜ ꯀꯞ ꯉꯁꯤꯗꯤ ꯌꯦꯡꯉꯣꯏꯗ꯭ꯔꯣ
ꯋꯥꯔꯜ ꯀꯞꯁꯦ ꯉꯁꯤ ꯃꯦꯠꯆꯄꯨꯗꯤ ꯂꯩꯇꯦꯅ ꯉꯁꯤꯗꯤ
ꯉꯁꯤ ꯅꯨꯡꯗꯥꯡꯁꯦ ꯃꯦꯠꯁ ꯂꯩꯇꯕ꯭ꯔꯥ
ꯎꯝ
ꯑꯁ ꯑꯗꯨꯗꯤ ꯉꯁꯤꯗꯤ ꯈꯔ ꯄꯣꯊꯥꯗꯅ ꯕ꯭ꯔꯣ ꯉꯔꯥꯡꯒꯤ ꯉꯔꯥꯡꯒꯤ ꯄ꯭ꯂꯦꯗ ꯌꯦꯡꯕꯔꯣ
ꯍꯣꯏ ꯌꯦꯡꯉꯤꯅꯦ ꯑꯗꯨꯁꯨ ꯌꯥꯝ ꯋꯥꯅ ꯌꯦꯡꯈꯤꯅꯦ ꯑꯃꯨꯛ
ꯑꯁ ꯑꯩꯗꯤ ꯕ꯭ꯔꯣ ꯉꯔꯥꯡꯒꯤꯗꯣ ꯁꯦꯀꯦꯟ ꯒꯣꯜ ꯆꯠꯂꯛꯄꯩꯗꯣ ꯀꯩꯅꯣꯅ ꯏꯖꯤꯞꯅ ꯑꯁ ꯌꯥꯔꯔꯣꯏꯁꯤꯅꯤ ꯑꯥꯔꯖꯦꯟꯇꯤꯅꯥꯁꯦ ꯁꯣꯏꯗꯅ ꯄꯣꯔꯅꯤꯅ ꯈꯜꯂꯦ ꯏꯁ ꯌꯦꯡꯗꯔꯕꯅꯤ ꯀꯩꯅꯣ ꯌꯦꯡ ꯉꯝꯃꯛ
ꯑꯝ ꯑꯁ ꯃꯦꯖꯤꯛꯅꯤꯍꯦ ꯑꯃꯨꯛ ꯍꯜꯂꯛꯄꯗꯨꯗꯤ
ꯑꯁ ꯃꯥꯅꯦ ꯄꯨꯔꯥ ꯃꯦꯖꯤꯛꯅꯦꯕ ꯑꯩꯗꯤ ꯁꯨꯡꯊꯥ ꯊꯥꯖꯗꯦꯕ ꯉꯁꯤ ꯉꯔꯥꯡꯒꯤ
ꯊꯥꯖꯗ꯭ꯔꯕꯅꯦ ꯑꯗꯨꯗꯤ
ꯃꯥꯅꯦ ꯃꯥꯅꯦ ꯑꯩ ꯑꯩꯁꯨ ꯉꯟꯅ ꯁꯤꯛꯁꯇꯤ ꯁꯤꯛꯁ ꯁꯤꯛꯁꯇꯤ ꯁꯕꯦꯟꯗꯤ ꯑꯗꯨꯃꯥꯏꯅ ꯌꯧꯔꯛꯄꯗꯨꯗ ꯑꯩꯁꯦ ꯃꯤꯅ ꯁꯟꯖꯜꯂꯛꯄꯗꯨꯅ ꯑꯩꯁꯦ ꯌꯦꯡꯗ꯭ꯔꯦ
ꯎꯝ ꯍꯝ
ꯑꯗꯨꯒ ꯅꯣꯉꯥꯜꯂꯒ ꯑꯩꯅ ꯍꯦꯛ ꯇꯨꯝ ꯍꯧꯒꯠꯂꯒ ꯐꯣꯟꯁꯦ ꯐꯥꯛꯒ꯭ꯔꯦ ꯉꯥꯔꯥꯡꯒꯤꯗꯣ ꯋꯤꯆꯠ ꯃꯦꯗꯤꯌꯥꯗ ꯀꯥꯒꯔꯥꯀꯥꯟꯗꯅꯦ ꯌꯦꯡ ꯀꯥꯟꯗꯃꯨꯛ ꯑ꯭ꯔꯖꯦꯟꯇꯤꯅꯅ ꯀꯥ ꯂꯩꯔꯝꯕꯤꯅꯦꯃꯦ
ꯗꯤ ꯅꯪꯗꯤ ꯑꯗꯨ ꯍꯌꯦ ꯃꯣꯔꯅꯤꯡꯗ ꯑꯃꯨꯛ ꯌꯦꯡꯕꯅꯤꯅꯦ ꯑꯗꯨꯗꯤ
ꯑꯥ
ꯎꯝ
ꯑꯗꯨꯗꯤ ꯄꯨꯔꯥ ꯅꯪꯒꯤꯗꯤ ꯄꯨꯔꯥ ꯑꯩꯈꯣꯏꯗꯒꯤ ꯍꯦꯟꯅ ꯄꯨꯔꯥ ꯁꯔꯄ꯭ꯔꯥꯏꯖ ꯑꯣꯏꯔꯤꯅꯦ ꯑꯗꯨꯗꯤ
ꯑꯁ ꯌꯥꯝ ꯊꯤ ꯑꯣꯍꯦ ꯈꯨꯉꯛ ꯊꯤ ꯉꯛ ꯑꯦ ꯍꯥꯏꯗꯤ ꯄ꯭ꯂꯦꯗꯣ ꯌꯥꯔꯛꯇ꯭ꯔꯕ ꯃꯣꯏ ꯃꯑꯣꯡꯗꯣ ꯍꯥꯏꯗꯤ ꯒꯣꯜꯁꯦ ꯑꯃꯨꯛ ꯆꯜꯂꯤ ꯑꯗꯒꯤ ꯀꯩꯅꯣ ꯇꯧꯋꯤꯗ ꯃꯦꯁꯤꯗꯨ ꯄꯦꯅꯥꯜꯇꯤꯒ ꯃꯤꯁ ꯑꯣꯢꯈꯜꯂꯛꯄꯗꯣ ꯉꯔꯥꯡꯗꯤ
ꯎꯝ
ꯑꯁ ꯑꯗꯨꯗꯤ ꯂꯩ ꯌꯥꯗ꯭ꯔꯦꯅꯦꯕꯣ ꯌꯦꯡꯐꯝꯁꯦ ꯈꯪꯗ꯭ꯔꯦꯅꯦ ꯑꯁ ꯑꯔꯖꯤꯟ ꯁꯤꯅ ꯑꯁꯣꯏ ꯄꯣꯔꯤꯒ ꯁꯤꯗꯤ ꯂꯩꯍꯧꯔꯦꯅꯦꯅ ꯑꯩ ꯈꯜꯂꯝꯕꯅꯦꯕ ꯑꯗꯨꯒ ꯅꯣꯡꯉꯥꯜꯂ ꯒꯥꯟꯗꯗꯤ ꯑꯃꯨꯝ ꯑꯥꯞꯇ꯭ꯔ ꯔꯣꯅꯥꯟꯗꯣ ꯐꯦꯜ ꯀꯩꯁꯤ ꯂꯩꯔꯝꯗꯕꯤꯅꯦꯃꯦ ꯢꯁꯇꯦꯇꯥꯁ ꯀꯥꯛ ꯂꯩꯔꯝꯕꯤꯅꯦꯃꯦ
ꯑꯁ ꯇꯧꯗꯨ ꯇꯧ ꯇꯧꯗꯤ ꯇꯧꯕ ꯉꯝꯕ ꯇꯤꯝꯅꯦꯍꯦ ꯑꯥꯔꯖꯦꯟꯇꯤꯅꯥꯁꯨ
ꯃꯥꯅꯦ ꯃꯤꯅꯦ ꯉꯥꯔꯥꯡ ꯈꯪꯉꯦ ꯄ꯭ꯔꯦꯗꯨꯗ ꯃꯣꯏꯒꯤ ꯑꯁꯦꯡꯕ ꯀꯩꯅꯣꯁꯦ ꯎꯕ ꯐꯪꯉꯦ
ꯎꯝꯝ ꯍꯣꯏ ꯍꯧꯕꯗꯒꯤ ꯑꯗꯨꯝ ꯂꯣꯏꯕ ꯐꯥꯎ ꯑꯗꯨꯝ ꯌꯦꯡꯉꯤꯗ
ꯀꯥ
ꯎꯝ ꯂꯣꯏ ꯍꯣꯏ ꯑꯗꯨꯝ ꯃꯤꯅꯤꯠ ꯇꯔꯥꯃꯉꯥꯒꯤ ꯃꯅꯨꯡꯗ ꯑꯍꯨꯝ ꯑꯗꯨꯝ ꯀꯟꯇꯤꯅꯨꯁꯂꯤ ꯆꯟꯕꯩ ꯋꯥꯅꯤ ꯉꯔꯥꯡꯗꯣ ꯐꯖꯩ ꯌꯥꯝ ꯐꯖꯩ
ꯑꯇꯣꯞꯄ ꯇꯤꯝꯁꯨ ꯑꯗꯨꯝ ꯑꯇꯣꯞꯄ ꯏꯪꯂꯦꯟꯒꯨꯝꯕꯁꯨ ꯆꯥꯟꯅꯕ ꯃꯥꯜꯂꯦ ꯍꯟꯗꯛꯀꯤ ꯄ꯭ꯂꯦꯗꯀꯣ
ꯎꯝ
ꯑꯗꯨꯃꯥꯏꯅ ꯒꯣꯜ ꯌꯥꯝ ꯅꯛꯅꯅ ꯆꯥꯟꯕꯗꯣ
ꯎꯝ ꯍꯝ
ꯑꯇꯣꯞꯄ ꯂꯝ ꯈꯔꯁꯨ ꯑꯗꯨꯃꯥꯏꯅ ꯑꯗꯨꯝ ꯌꯥꯎ ꯃꯥꯜꯂꯦ ꯑꯗꯣ ꯉꯔꯥꯡꯒꯤꯗꯨꯗꯤ ꯃꯣꯏ ꯑꯁ ꯀꯩꯅꯣꯅꯒ ꯃꯣꯏ ꯀꯤꯕ꯭ꯔꯗꯨꯅꯒ ꯑꯐꯧ ꯁꯥꯕꯗꯣ ꯍꯥꯏꯔꯨꯔꯒꯗꯤ ꯑꯁ
ꯎꯝ ꯀꯅꯥꯁꯨ ꯊꯥꯖꯔꯨꯗ꯭ꯔꯕꯅꯦꯍꯌꯦ ꯉꯔꯥꯡꯒꯤ ꯄ꯭ꯂꯦ ꯗꯨꯗꯤ
ꯑꯁ ꯕ꯭ꯔꯣ ꯊꯥꯖꯗꯕꯁꯨ ꯂꯩꯔꯦ ꯑꯗꯨꯒꯤ ꯃꯊꯛꯇ ꯁꯣꯝ ꯅꯥꯀꯥꯟꯗ ꯑꯇꯣꯞꯄ ꯐꯦꯟ ꯐꯦꯟꯈꯩꯁꯤꯅ ꯑꯁ
ꯎꯝ ꯌꯦꯟꯂꯛꯄꯗ ꯃꯨꯛ ꯃꯨꯛ ꯃꯨꯛꯄꯗ ꯔꯣꯅꯥꯟꯗꯣꯁꯨ ꯐꯦꯟꯁꯤꯡꯅꯀꯣ
ꯑꯥ
ꯑꯃꯨꯛꯀ ꯑꯃꯨꯛꯀ ꯄꯦꯅꯥꯜꯇꯤꯁꯨ ꯃꯦꯁꯤꯅ ꯆꯥꯟꯍꯧꯗ꯭ꯔꯕ
ꯑꯥ
ꯑꯗꯨꯒꯤ ꯃꯣꯏꯁꯦ ꯋꯥꯁꯤ ꯌꯥꯝꯈ꯭ꯔꯦꯕ ꯃꯣꯏꯒꯤ
ꯑꯁ ꯕ꯭ꯔꯣ ꯐꯖꯅ ꯇꯧꯏ ꯇ꯭ꯔꯣꯜ ꯐꯖꯅ ꯇꯧꯏ
ꯎꯝ ꯍꯧꯖꯤꯛ ꯐꯥꯎ ꯇꯧꯔꯤ ꯑꯗꯨꯗꯤ
ꯔꯦ ꯐ꯭ꯔꯤꯅꯅꯦ ꯍꯥꯏꯔꯤꯕꯒꯨꯝꯕ
ꯃꯅꯦ ꯃꯥꯗꯦ ꯀꯩꯅꯣ ꯐꯥꯎ ꯀꯩꯅꯣ ꯄꯤꯕꯤꯗꯦ ꯀꯩꯇꯧ ꯐꯤꯌꯔ ꯑꯣꯏ ꯑꯣꯏꯗꯦ ꯃꯤ ꯆꯪꯕꯤ ꯈꯥꯏꯗꯏ ꯕꯥꯥꯏꯁ ꯑꯣꯏ ꯈꯣꯠꯂꯤ ꯑꯁ ꯀꯥꯔꯕꯗꯣ ꯑꯗꯨꯝ ꯍꯥꯏꯕꯤꯅꯤ
ꯎꯝ ꯐꯤꯐꯥꯒꯤ ꯄ꯭ꯔꯁꯤꯗꯦꯟꯗꯣ ꯃꯤꯆꯪ ꯃꯤꯈꯥ ꯅꯥꯏꯌꯦ ꯑꯗꯨꯝ ꯍꯥꯏꯌꯦꯅꯦ
ꯑꯗꯣ ꯈꯪꯗꯦꯕ꯭ꯔꯣ ꯑꯩ ꯉꯔꯥꯡꯒꯤꯗꯣ ꯃꯣꯏꯒꯤ ꯎꯕ ꯀꯥꯟꯗ ꯀꯣ
ꯎꯝ
ꯑꯗꯨꯝꯕ ꯐꯥꯎꯟꯒꯤꯗ ꯂꯩꯖꯕ ꯇꯥꯔꯒꯁꯨ ꯃꯦꯁꯤ ꯍꯣꯏꯅ ꯆꯜꯂꯤꯕ ꯒꯣꯜꯗꯨꯗꯤ ꯑꯗꯨꯝ ꯐꯤꯌꯔ ꯑꯣꯏꯕ꯭ꯔꯥꯗꯤ ꯈꯜꯂꯦ ꯑꯗꯨꯗꯤ
ꯎꯝ
ꯀꯩꯝꯇ ꯀꯩꯅꯣ ꯌꯥꯎꯗꯦꯗꯅꯒꯣ
ꯎꯝ
ꯏꯁꯥꯒꯤ ꯑꯦꯐꯔꯠꯅ ꯂꯣꯏ ꯇꯧꯖꯕ ꯉꯥꯛꯇꯅꯤꯗꯅ ꯑꯗꯨꯝꯗꯤ ꯀꯩꯅꯣ ꯇꯧꯕ꯭ꯔꯅ ꯈꯂꯦ
ꯎꯝ ꯁꯥꯟꯅꯕꯗꯤ ꯃꯣꯏ ꯁꯥꯟꯅꯕꯅꯤꯅꯀꯣ
ꯑꯥꯕꯅꯦ
ꯔꯤꯐ꯭ꯔꯤꯅꯁꯨ ꯊꯤꯡꯕ ꯉꯝꯗꯦꯕ ꯑꯗꯨꯒꯨꯝꯕꯗꯣ
ꯃꯥꯅꯦ ꯑꯗꯨꯒ ꯃꯣꯏꯅ ꯍꯧꯖꯤꯛꯀꯥꯟ ꯃꯣꯏꯅ ꯑꯃ ꯌꯥꯝ ꯀꯟꯇ꯭ꯔꯣꯚꯔꯁꯤꯜ ꯑꯣꯏꯕ ꯑꯃ ꯀꯩꯅꯣꯅ ꯑꯜꯕꯥꯔꯤꯁꯅ ꯈꯣꯡꯅ ꯀꯥꯎꯈꯤꯕ ꯌꯥꯎꯅꯕ꯭ꯔꯣ ꯈꯪꯕ꯭ꯔꯥ ꯍꯧꯖꯤꯛ ꯌꯥꯝ ꯀꯩꯅꯣ ꯇꯧꯅꯕꯗꯣ
ꯈꯪꯗꯅꯦ ꯀꯔꯤ ꯀꯔꯝꯕꯅꯣ
ꯑꯉꯥꯡ ꯑꯉꯥꯡꯒꯤ ꯀꯟꯇ꯭ꯔꯣꯚꯔꯁꯤꯜ ꯑꯣꯏꯁꯦ ꯑꯅꯤꯅꯦꯕ ꯕ꯭ꯔꯣꯠ ꯆꯅꯨ ꯈꯪꯗꯦ ꯈꯪꯕꯅꯤ ꯃꯣꯠ ꯌꯦꯡꯕꯅꯤ ꯃꯥ ꯑꯍꯥꯟꯕꯒꯤ ꯃꯣꯏꯒꯤ ꯏꯖꯤꯞꯀꯤ ꯀꯩꯅꯣ ꯇꯧꯕꯗꯣ ꯁꯦꯀꯦꯟ ꯒꯣꯜ ꯆꯠꯂꯒ ꯕꯥꯔꯗ ꯌꯦꯡꯀꯥꯟꯗ ꯄꯤꯗꯕꯗꯣ ꯇꯧꯔꯝꯕꯒꯤ ꯑꯗꯨꯝꯗꯤ ꯆꯨꯝ ꯃꯥꯜꯂꯦ ꯑꯩ ꯈꯟꯕꯗ ꯑ ꯑꯗꯨꯝꯗꯤꯅ ꯈꯔꯤꯁꯤꯅꯦꯕ ꯂꯣꯏꯕ ꯃꯥꯜꯂꯦ ꯍꯥꯏꯗꯤ ꯃꯣꯏ ꯑꯥꯔꯖꯦꯟꯇꯤꯅꯥꯒꯤ ꯇꯤꯝꯒꯤ ꯃꯤꯈꯩꯗꯣ ꯑꯗꯨꯒꯤ ꯂꯣꯏ ꯌꯦꯡꯉꯦ ꯀꯥꯏꯅ ꯁꯣꯝꯗ ꯃꯣꯏꯒꯤ ꯕꯦꯒꯛꯇ ꯀꯅꯥꯝ ꯂꯩꯇꯦꯕ
ꯎꯝ ꯎꯝ
ꯑꯗꯨꯒ ꯑꯗꯨꯝꯗꯤ ꯑꯗꯨꯝ ꯐꯥꯎꯗꯨ ꯃꯔꯝ ꯆꯥꯕꯅꯤ ꯃꯥꯜꯂꯦ ꯍꯥꯏ ꯗꯥꯏꯔꯦꯛ ꯃꯈꯣꯡꯗ ꯍꯥꯟꯅ ꯀꯥꯎꯋꯤꯗꯅ ꯕꯣꯜ ꯗꯁ ꯇꯧꯗꯦ ꯀꯥꯏ ꯍꯥꯏꯗꯅ ꯑꯗꯨꯒ ꯃꯁꯣ ꯅꯥꯀꯟꯒꯤ ꯑꯜꯕꯥꯔꯤꯁꯀꯤꯗꯨꯅ ꯃꯥꯒꯤ ꯕꯣꯟ ꯇꯁ ꯂꯣꯏꯔꯒꯅ ꯃꯁꯥꯗ ꯑꯃꯨꯛ ꯀꯥꯎꯕꯗꯒꯤ ꯃꯥꯒꯤ ꯕꯣꯗꯤ ꯀꯟꯇ꯭ꯔꯣꯜ ꯉꯝꯗꯕꯅꯤ ꯀꯥꯏꯁꯨ ꯁꯃꯥꯏꯅ ꯍꯥꯏꯅꯩꯗꯅꯀꯣ
ꯎꯝ ꯎꯝ
ꯈꯪꯗ꯭ꯔꯦ ꯃꯣꯏꯅ ꯃꯣꯏꯅ ꯈꯪꯕ ꯑꯃ ꯂꯩꯕꯅꯤꯅ ꯖꯁ ꯔꯤꯐ꯭ꯔꯤꯁꯤꯡꯁꯨ ꯑꯩꯈꯣꯏꯅ ꯍꯥꯏꯕ ꯉꯝꯗ꯭ꯔꯦ
ꯔꯦꯐ꯭ꯔꯤ ꯁꯨꯕ꯭ꯔꯣ ꯍꯥꯏꯗꯤ ꯐꯤꯜ ꯑꯗꯨꯛ ꯆꯥꯎ ꯂꯣꯏ ꯎꯕ ꯍꯥꯏꯕꯗꯨꯗꯤ ꯀꯩꯁꯨ ꯉꯝꯕ ꯄꯣꯠ ꯅꯠꯇꯦꯗꯅ
ꯎꯝ
ꯃꯣꯏꯁꯨ ꯖꯁ ꯍꯥꯏꯗꯤ ꯀꯩꯅꯣꯗ ꯌꯦꯡꯉꯤꯕ ꯈꯣꯠꯂꯤꯕꯗꯨꯅ ꯀꯩꯅꯣ ꯉꯝꯖꯕꯩ ꯋꯥꯅꯤ ꯑꯗꯨ ꯅꯠꯇ꯭ꯔꯒꯗꯤ ꯍꯥꯏꯗꯤ ꯆꯥꯛ ꯐꯤꯜꯗꯨꯗ ꯃꯈꯣꯏꯁꯨꯦ ꯂꯣꯏꯅ ꯎꯕ ꯅꯠꯇꯦꯕ